ꯍꯂꯣ
ꯍꯂꯣ
ꯇꯕꯣ ꯑꯥ ꯇꯥꯏ ꯇꯥꯏ ꯇꯥꯔꯛꯑ ꯇꯥꯔꯛꯑꯦ ꯑꯩꯁꯨ ꯑꯅꯤꯗꯣ ꯃꯥꯡꯉꯁꯨ ꯑꯁꯤ ꯔꯤꯁꯤꯞ ꯇꯧꯔꯗꯤ ꯌꯥꯔꯦꯗꯅ ꯑ ꯐꯣꯟ ꯆꯥꯔꯖ ꯇꯧꯔꯒ ꯂꯩꯔꯝꯕꯅꯦ ꯃꯩ ꯆꯞꯄꯒ ꯂꯩꯔꯝꯕ
ꯁꯥꯔ
ꯁꯥꯏꯅꯦ ꯌꯥꯝ ꯁꯥꯏ ꯑꯗꯒꯤ ꯈꯔ ꯋꯥꯑꯦ
ꯑꯣ
ꯈꯔꯗꯤ ꯋꯥꯔꯦ ꯑꯩꯁꯦ ꯑꯗꯨ ꯑꯣꯏꯔꯁꯨ ꯉꯁꯤ ꯅꯨꯡꯗꯥꯡꯗꯤ ꯂꯣꯏ ꯄꯥꯛꯉꯅꯤꯗ ꯄꯨꯡ ꯀꯌꯥ ꯋꯥꯗ ꯍꯧꯒꯠ ꯀꯌꯥ ꯅꯁꯦ
ꯑꯩꯔꯣ
ꯑꯥ
ꯍꯥꯏꯅꯤꯡꯗꯦ
ꯀꯩꯒꯤ
ꯑꯪ ꯌꯥꯝ ꯊꯦꯡ ꯃꯥꯟꯕꯒꯤ
ꯍꯥꯏꯔꯛꯑꯣꯎꯅꯦ
ꯎ ꯄꯨꯡ ꯏꯂꯚꯦꯟ ꯊꯥꯔꯇꯤꯗꯔ ꯇ꯭ꯋꯦꯜꯐꯇꯔꯥ ꯀꯥꯎꯈ꯭ꯔꯦ
ꯑꯥ ꯑꯗꯨꯗꯤ ꯉꯥꯜꯂꯦꯅ
ꯉꯟꯗꯦ
ꯎꯝ ꯅꯪ
ꯑ ꯌꯥꯝ ꯉꯜꯂꯦ ꯍ ꯉꯜꯂꯦ ꯉꯜꯂꯦ ꯉꯔꯥꯡ ꯑꯩꯗꯣ ꯒꯦꯝ ꯁꯅꯔ ꯑꯃ ꯑꯃꯨꯛꯀ ꯁꯥꯟꯅꯏꯌꯦꯕ
ꯑꯥ
ꯉꯔꯥꯡ ꯅꯠꯇ꯭ꯔꯦ ꯑꯌꯨꯛꯇ
ꯑꯥ
ꯉꯇꯥꯒ ꯄꯨꯡ ꯀꯌꯥꯔꯥ ꯃꯉꯥ
ꯑꯥ
ꯑꯗꯨꯒꯨꯝꯕ ꯐꯥꯎ ꯁꯅꯥꯏꯕ ꯁꯥꯟꯅꯔꯒ ꯔꯦꯟꯗ ꯄꯣꯈꯔꯦꯃꯨꯒꯥ
ꯑꯥ ꯀꯌꯥ ꯇ ꯑꯃꯨꯛ ꯄꯣꯈ꯭ꯔꯦ
ꯐꯣꯔꯇꯤ ꯅꯥꯏꯟ
ꯐꯤꯐꯇꯤ ꯊ꯭ꯔꯤ ꯑꯣꯏꯔꯝꯃꯗꯣ
ꯑꯩ ꯌꯥꯎꯗꯕꯩꯅꯦ ꯑꯗꯣ
ꯑꯗꯨ ꯑꯣꯏꯔꯝꯃꯤꯅꯤ
ꯑꯩ ꯌꯥꯎꯔꯗꯤ ꯀꯨꯟꯊ꯭ꯔꯥ ꯑꯣꯏꯗꯅꯤ ꯊꯥꯔꯇꯤ ꯀꯨꯝꯒꯗꯕ ꯑꯩ ꯌꯥꯎꯔꯗꯤ
ꯊꯥꯔꯇꯤ ꯌꯥꯎꯅꯕ ꯑꯗꯨꯗꯤ ꯁꯥꯟꯅꯔꯁꯦ
ꯑ ꯀꯅꯀꯣ
ꯎꯝ
ꯍꯥꯏꯔꯛꯀꯦ ꯈꯔ ꯂꯩꯔꯒ ꯍꯥꯏꯔꯛꯀꯦ
ꯀꯔꯤꯒꯤꯅꯣ ꯈꯪꯗꯦ ꯑꯩꯈꯣꯏꯒꯤ ꯂꯩꯐꯝꯁꯦ ꯃꯥꯏ ꯔꯤꯒꯨꯂꯔ ꯇꯧꯗꯦ
ꯇꯧꯗꯕꯅꯦ ꯑꯩꯁꯨ ꯂꯩꯔꯝꯕꯅꯦ ꯑꯗꯨꯗ ꯑꯁ ꯌꯥꯝ ꯁꯥꯎꯅꯤꯡꯕꯅꯦ
ꯑꯗꯨꯒꯤ ꯂꯩꯕ ꯇꯣꯛꯈ꯭ꯔꯦ ꯑꯩꯗꯤ
ꯑꯪ ꯍꯧꯖꯤꯛ ꯐꯥꯎꯕ ꯎꯝ ꯍꯖꯤꯛ ꯐꯥꯑꯣꯕ ꯂꯥꯛ꯭ꯔꯔꯤ
ꯑꯣ ꯑꯗꯨꯏꯅꯦ ꯌꯥꯗꯦ ꯃꯣꯏꯒꯤꯗꯣ ꯄꯨꯡ ꯀꯌꯥꯗꯒꯤ ꯂꯥꯛꯇꯕ
ꯋꯥꯟ ꯊꯔꯇꯤ ꯔ
ꯎꯝ
ꯇꯜꯂꯦ ꯇꯜꯂꯦ
ꯇꯜꯂꯅꯨꯗ
ꯐꯂꯦ
ꯅꯪ ꯅꯪꯒꯤ ꯅꯅꯥꯎꯗꯤ
ꯒꯦꯝ ꯁꯥꯟꯅꯔꯒ ꯂꯩ ꯃꯥꯁꯨ
ꯑꯣ ꯀꯣꯂꯦꯖ ꯀꯣꯂꯦꯖ ꯀꯥꯕ ꯅꯠꯇ꯭ꯔꯣ
ꯎꯝ ꯀꯥꯕ ꯍꯥꯎꯗ꯭ꯔꯤꯃꯁꯜ ꯁꯤꯤꯒꯤ ꯆꯒꯤ ꯍꯞꯇꯥꯗꯗꯤ ꯍꯧꯅꯤꯅꯗꯤ ꯍꯥꯏꯕꯅꯤ
ꯑꯣ ꯀꯩꯗ ꯀꯩꯗ ꯇꯝꯕꯅꯣ
ꯔꯤꯁ ꯍꯥꯏꯅ ꯀꯣꯂꯦꯖ ꯑꯅꯧꯕ ꯊꯣꯛꯂꯛꯏꯕ
ꯑꯪ
ꯗꯨꯗꯥ ꯗꯨꯗ ꯆꯠꯄ
ꯀꯗꯥꯏꯗ
ꯑꯦꯌꯔꯄꯣꯔꯠ ꯃꯅꯤꯡꯗ
ꯑꯣ ꯑꯗꯨꯗꯤ ꯌꯥꯝ ꯂꯥꯞꯇ꯭ꯔꯣ
ꯂꯥꯞꯄꯦ ꯌꯥꯝꯅ ꯑꯗꯨꯒꯤ ꯑ ꯀꯔꯤ ꯃꯆꯥ ꯄꯥꯏ ꯇꯧꯕ
ꯅꯪꯅ ꯊꯤꯟꯕꯤꯒꯗꯕ
ꯎꯝ ꯑꯗꯨꯝ ꯃꯥꯅ ꯄꯥꯏꯔꯁꯨ ꯌꯥꯏꯗ ꯊꯧꯕ ꯍꯥꯏꯩꯔꯗꯤ ꯑꯩꯕꯨ ꯊꯤꯟꯕꯤꯔꯒ ꯑꯩꯗꯤ ꯅꯄꯅꯤꯅꯀꯣ
ꯎꯝ
ꯊꯤꯟꯕꯤꯔꯒ ꯆꯠ ꯃꯥꯒꯤꯗ ꯑꯃꯨꯛ ꯄꯨꯔꯒ ꯑꯩ ꯂꯥꯛꯄꯗ ꯑꯗꯨꯝ ꯑꯃꯨꯛ ꯉꯥꯏꯔꯒ ꯆꯠꯄꯁꯨ ꯌꯥꯏ
ꯒꯥꯔꯤ ꯑꯅꯤ ꯂꯧꯕ ꯇꯥꯔꯦꯀꯣ ꯑꯗꯨꯗꯒꯤ
ꯊꯧꯕ ꯍꯩ ꯍꯩꯔꯗꯤ ꯍꯣꯏ
ꯑꯩꯅ ꯍꯥꯏꯕꯗꯤ ꯂꯥꯏꯟ ꯒꯥꯔꯤꯗ
ꯥ ꯂꯥꯏꯟꯁ ꯑꯅꯤ ꯂꯧ ꯐꯥꯕꯅꯤ ꯐꯥꯕꯒꯤ ꯑꯩꯁꯨ ꯑꯅꯤ ꯃꯥꯁꯨ ꯑꯅꯤ
ꯅꯪꯒꯤꯗꯤ ꯀꯩꯒꯤ ꯈꯣꯡꯅ ꯆꯠꯂꯨ꯭ꯔꯤ ꯍꯥꯏꯅ
ꯑꯩꯒꯤꯁꯨ ꯍꯥꯏꯔꯒꯗꯤ ꯈꯔ ꯈꯔꯗꯤ ꯂꯥꯛꯞꯄꯅꯤꯍꯦ
ꯑꯩꯁꯨ ꯀꯩꯅꯣꯗ ꯍꯧꯖꯤꯛ ꯅꯤꯀꯥ ꯂ ꯂꯧꯊꯣꯛꯄ ꯐꯥꯎꯕ ꯃꯤꯅꯤꯠ ꯇꯔꯥꯗꯤ ꯑꯗꯨꯝ ꯂꯧꯋꯦꯕ
ꯎꯝ
ꯀꯥꯂꯣꯡꯗꯒꯤ ꯑꯃꯨꯛ ꯈꯨꯅꯥꯡ ꯈꯔꯥꯛ ꯊꯣꯛꯄ ꯍꯥꯏꯁꯤꯗꯤ ꯑꯁ ꯅꯤꯠ ꯀꯨꯟꯅꯤ ꯑꯗꯨꯝ ꯆꯠꯄꯅꯦ ꯈꯣꯡꯉ ꯆꯠꯂꯗꯤ
ꯎꯝ ꯐꯤꯠ ꯑꯣꯏꯅꯕ ꯑꯗꯨꯝ ꯆꯠꯂꯣ ꯀꯩꯅꯣ
ꯐꯤꯠ ꯑꯣꯏꯅꯕꯗꯤ ꯐꯩ ꯑꯗꯣ ꯍꯨꯃꯥꯡ ꯊꯣꯛꯄꯗꯣ
ꯑꯣ ꯑꯣ
ꯇ ꯀ꯭ꯂꯥꯁꯥꯁ ꯐꯝ
ꯎꯝ ꯆꯨꯝꯕꯗꯤ ꯆꯨꯝꯃꯦ
ꯂꯣꯏꯗꯦꯗꯥ
ꯆꯨꯝꯗꯕꯗꯤ ꯅꯠꯇ꯭ꯔꯦ ꯆꯨꯝꯃꯦ
ꯎꯝ
ꯑꯗꯨ ꯅꯪ ꯂꯩꯐꯝꯗꯒꯤ ꯑꯩꯁ ꯅꯪ ꯀꯣꯂꯦꯖ ꯐꯥꯎꯕ ꯆꯠꯄ ꯑꯣꯇꯣꯗꯤ ꯗꯥꯏꯔꯦꯛ ꯂꯩꯇꯦꯀꯣ
ꯂꯩꯇꯕ
ꯑꯗꯨꯗꯒꯤ ꯕꯔꯥ ꯀꯥꯕꯅꯤꯅ ꯅꯛꯇꯦ ꯅꯛꯄꯅꯦꯕ
ꯎꯝ
ꯂꯥꯏꯟ ꯂꯩꯇꯕ ꯑꯩꯈꯣꯏꯒꯤꯗꯤ ꯕꯖꯥꯔ ꯈꯛꯇ ꯑꯣꯏꯕꯅꯤꯅꯀꯣ ꯣ ꯂꯣ ꯔꯤꯡ ꯔꯣꯗ ꯔꯤꯡ ꯂꫭꯠ ꯂꯩꯔꯗꯤ ꯐꯗꯕ
ꯎꯝ ꯎꯝ ꯑꯗꯨꯗꯤ ꯅꯪ ꯐꯣꯔ ꯑꯦꯛꯖꯥꯝꯄꯜ ꯂꯥꯏꯟ ꯆꯠꯀꯦ ꯂꯥꯏꯟꯗ ꯆꯠꯀꯦ ꯍꯥꯏꯔꯗꯤ ꯕꯖꯥꯔ ꯍꯥꯟꯅ ꯌꯥꯎꯔꯒ
ꯕꯖꯥꯔꯗꯒꯤ ꯑꯃꯨꯛ ꯃꯟꯇ꯭ꯔꯤ ꯄꯨꯈ꯭ꯔꯤꯒꯤ ꯐꯥꯒꯗꯕ
ꯑꫭ ꯑꯣ
ꯅꯠꯇ꯭ꯔꯒ ꯎꯝ ꯚꯤ ꯑꯣ ꯁꯤꯒꯤ ꯑꯃꯨꯛ ꯐꯕ
ꯎꯝ ꯎꯝ
ꯑꯗꯨꯃꯥꯏ ꯇꯧꯕꯅ‌ꯦ ꯕꯤꯑꫭꯁꯤꯒꯤꯗꯤ ꯈꯔ ꯇꯥꯡꯕꯅꯦ ꯄꯥꯔꯀꯤꯡꯁꯨ ꯐꯖꯅ ꯂꯩꯇꯕꯒꯤ ꯃꯣꯏꯗ
ꯑꫭ ꯑꯣ ꯈꯨꯃꯟ ꯂꯝꯄꯥꯛꯀꯤꯁꯨ ꯂꯧꯕ ꯌꯥꯏꯗꯥ
ꯍ ꯍꯃ ꯄ
ꯎꯝ
ꯏꯍ
ꯋꯥꯔꯤꯂꯤꯔꯛ ꯑꯣ
ꯍꯝ ꯍ
ꯉꯥꯏꯈꫭꯀꯣ ꯑꯩ ꯀꯩꯅꯣꯃ ꯇꯧꯒ‌ꯦ
ꯀꯔꯤ
ꯆꯦꯛ ꯇꯧꯕ ꯅꯪꯒꯤꯗꫭ
ꯎꯝ
ꯑꯥ ꯀꯩꯅꯣꯗꯤ ꯇꯧꯕꯅꯦ ꯑꯩꯈꯣꯏ ꯅꯨꯃꯤꯠ ꯑꯅꯤ ꯑꯍꯨꯝꯒꯤꯗꯤ ꯄ꯭ꯔꯣꯁꯦꯁꯇꯤ ꯌꯥꯎꯗꯕꯅꯤꯀꯣ
ꯑꯣ
ꯃꯊꯪꯒꯤꯗ ꯑꯃꯨꯛ ꯌꯧꯔꯛꯀꯅꯤ ꯑꯗꯨꯒꯤ ꯀꯩꯅꯣ ꯊꯥꯖꯕ ꯌꯥꯝ ꯆꯥꯎꯅ ꯂꯩꯅ ꯉꯥꯏꯔ ꯂꯩꯌꯨ
ꯍ ꯅꯪꯅ ꯍꯥꯏꯔꯗꯤ ꯑꯗꯨꯝ ꯇꯧꯕ ꯇꯥꯔꯦꯗꯅꯥ
ꯑꯥ
ꯑ ꯎꯝ ꯍꯧꯖꯤꯛ ꯍꯧꯖꯤꯛ ꯊꯣꯛꯄꯗꯣ ꯍꯥꯏꯔꯣꯏ ꯑꯁ ꯍꯥꯏꯕ ꯍꯩꯇ‌ꯦꯗ ꯑꯗꯨꯗꯤ ꯅꯨꯃꯤꯠ ꯀꯌꯥꯒꯨꯝꯕꯒꯤꯔꯥ
ꯍꯥꯏꯕꯗꯤ ꯑꯣ ꯑꯣ ꯀꯔꯤꯕꯨꯅꯣ
ꯄꯁꯥꯗꯣ
ꯎꯝ ꯑꯦꯛꯖꯦꯛꯁꯨ ꯈꯪꯗꯦ ꯑꯩꯁꯨ ꯑꯗꯣ ꯃꯣꯏ ꯂꯧꯗꯤ ꯂꯧꯗꯦꯕ
ꯎꯝ
ꯉꯔꯥꯡꯁꯨ ꯌꯥꯗꯦ ꯍꯥꯏꯗꯤ ꯑꯩ ꯉꯔꯥꯡ ꯑꯩꯒꯤ ꯏꯃꯥꯟꯅꯕꯒꯤ ꯑꯃ ꯁꯤ ꯁꯤꯁꯦ ꯑꯩ ꯏꯃꯥꯟꯅꯕꯒꯤꯅꯤꯅ
ꯎꯝ
ꯑꯗꫭ ꯃꯥꯒꯤ ꯉꯔꯥꯡꯗꯒꯤ ꯇꯧꯕ ꯍꯧꯔꯨꯕꯅꯦ ꯑꯗꯣ ꯄꯔꫭꯁꯤꯁꯤꯡ ꯑꯝꯇ ꯆꯠꯄꯤꯗꯦꯕ
ꯎꯝ
ꯎꯝ ꯃꯨꯀ ꯇꯨꯝꯅꯤꯡꯕ ꯍꯧꯔꯦ
ꯎꯝ ꯑꯩꯁꯨꯅꯤꯅꯦ
ꯎꯝ ꯅꯪꯗꯤ ꯊꯕꯛ ꯆꯠꯄꯒꯤꯅꯤꯅ ꯑꯩꯗꯤ ꯑꯗꯨꯝ ꯐꯝꯃꯦ
ꯍꯣꯏꯗ
ꯋꯥ ꯉꯥꯅꯤꯉꯥꯏꯁꯨ ꯂꯩꯇ꯭ꯔꯦ ꯂꯨꯡꯉꯣ
ꯍ ꯍ
ꯎꯝ ꯀꯩꯕꯥ
ꯑꯩꯌꯦ ꯑꯩ ꯏꯃꯥꯟꯅꯕꯒ ꯆꯦ ꯇꯧꯕꯒꯤꯅꯤ ꯋꯥꯉꯥꯡꯗ
ꯑꯗꯨꯝ ꯉꯥꯡꯗ꯭ꯔꯁꯨ ꯑꯗꯨꯝ ꯂꯩꯕ ꯌꯥꯕ꯭ꯔꯥ
ꯑ ꯉꯥꯡꯗꯕꯅꯤ
ꯌꯥꯗꯕꯅꯦ
ꯑꯥ ꯇꯥꯡꯒꯗꯕꯅꯦꯕ
ꯑ
ꯉꯥꯡꯕꯗꯁꯨ ꯁꯦꯟꯁ ꯂꯩꯕ ꯋꯥ ꯉꯥꯡꯒꯗꯕ ꯂꯦꯡꯁ ꯁꯤꯖꯤꯟꯅꯕ ꯌꯥꯗꯦ
ꯑꯥ
ꯅꯨꯡꯗꯥꯡꯒꯤꯗꯤ ꯀꯔꯤ ꯌꯦꯟꯁꯥꯡ ꯊꯣꯡꯅꯤ
ꯎꯝ ꯈꯥꯃꯦꯟ ꯀꯥꯃꯦꯟ ꯁꯤꯟꯕ ꯀꯃꯦꯟ ꯁꯤꯟ ꯍꯥꯏꯒꯅꯤꯡꯕ꯭ꯔꯥ
ꯃꯁꯤꯃꯒ